ꯅꯨꯡꯉꯥꯏꯔꯤꯕ꯭ꯔꯣ
ꯑꯣ
ꯅꯨꯡꯉꯥꯏꯔꯤꯕ꯭ꯔꯥ
ꯑꯧꯅꯥꯏꯌꯦꯦ
ꯀꯩꯗꯧꯔꯤꯅꯣ ꯍꯧꯖꯤꯛꯇꯤ
ꯃꯗꯤ
ꯑꯩ ꯐꯝꯃꯒ ꯂꯩꯔꯦꯅꯦꯗ ꯆꯥꯛ ꯆꯠꯊꯣꯛꯑꯒ
ꯕꯤꯗꯤꯑꯣ ꯌꯦꯡꯕ꯭ꯔꯣ
ꯇꯥꯔꯣ
ꯍꯜꯂꯣ ꯇꯥꯕ꯭ꯔꯣ
ꯀꯩꯗꯧꯔꯦ ꯍꯥꯏꯕꯣ ꯍꯧꯖꯤꯛꯇꯤ
ꯁꯃꯔꯝꯝꯕꯅꯦꯗ
ꯀꯩ ꯃꯊꯦꯜ ꯆꯔꯒꯦ ꯉꯥꯁꯤꯒꯤꯗꯤ
ꯁꯧꯒ꯭ꯔꯤꯅꯦ
ꯑꯣ ꯍꯥꯎꯕꯅꯦ ꯑꯩꯁꯨ ꯑꯂꯨꯒ ꯑꯁꯧꯒ꯭ꯔꯅꯤꯗ
ꯑꯁ
ꯆꯝꯃꯅꯦ
ꯀꯗꯧꯔꯒꯝ ꯂꯩꯒꯦ ꯍꯧꯖꯤꯛꯇꯦ
ꯋꯥꯏ ꯇꯩꯔꯝꯕꯅꯦ
ꯑꯁ ꯊꯕꯛ ꯌꯥꯝ ꯐꯩꯀꯣ
ꯑꯦꯗ ꯌꯝꯗꯂ ꯏꯕ꯭ꯔꯣ
ꯑꯩ ꯌꯨꯝꯗ ꯂꯩꯌꯦꯦ
ꯌꯥꯝ ꯐꯩꯅꯦ ꯑꯗꯨꯗꯤ
ꯆꯄꯣ ꯌꯥꯝ ꯐꯥꯕ ꯃꯥꯟꯗꯧ ꯃꯥꯜꯂ
ꯑꯩꯔꯣ
ꯎꯝ
ꯎ ꯅꯠꯇꯦꯗ
ꯎꯝ ꯑꯁ ꯑꯗꯨꯗꯤ ꯆꯠ ꯆꯠꯇꯣꯛꯑꯒ ꯂꯩꯔꯤꯅꯤ
ꯁꯥꯗ꯭ꯔꯣ ꯅꯣꯏ ꯔꯣꯝꯗ
ꯑ ꯈꯗꯤ ꯑꯗꯨꯝ ꯌꯥꯏꯔ ꯌꯥꯝꯁꯨ ꯁꯥꯗꯦ ꯌꯥꯝꯁꯨ ꯏꯪꯉꯦ ꯈꯔꯗꯤ ꯈꯔꯕꯨꯙꯗꯤ ꯁꯥꯕ ꯕꯨꯙꯤ ꯁꯥꯏꯗ ꯑꯣ ꯉꯔꯥꯡ ꯉꯔꯥꯡꯒꯤꯅꯤ ꯑꯗꯨꯝ ꯅꯣꯡꯃꯥꯡꯕꯅꯤꯅꯀꯣ ꯉꯔꯥꯡꯒꯤ ꯋꯦꯗꯔꯅ ꯍꯦꯟꯅ ꯅꯨꯡꯉꯥꯏ ꯉꯁꯤꯗꯩꯗꯤ ꯉꯁꯤꯅ ꯈꯔ ꯅꯣꯡ ꯅꯨꯃꯤꯠ ꯅꯣꯡ ꯁꯥꯏꯕ
ꯀꯔꯤꯁꯨ ꯆꯠꯂꯣꯏꯗ꯭ꯔꯣ
ꯍꯥꯥ ꯈꯪꯗꯦ ꯈꯪꯗꯦ ꯍꯣꯔꯦꯟ ꯕꯖꯥꯔ ꯆꯠ ꯇꯣꯏꯔꯥ ꯅꯠꯇ꯭ꯔ ꯑꯣ ꯅꯠꯇꯦ ꯅꯠꯇꯦ ꯍꯣꯔꯦꯟ ꯑ ꯀꯣꯏꯕ ꯏꯟ ꯏꯆꯦꯒ ꯏꯅꯥꯎ ꯅꯨꯄꯤ ꯑꯃ ꯑꯩꯈꯣꯏ ꯑꯍꯨꯝ ꯀꯣꯏꯕ ꯆꯠꯇꯧ ꯃꯥꯜꯂꯦ
ꯑꯁ ꯌꯥꯝ ꯅꯨꯡꯉꯥꯏꯅꯦ ꯑꯗꯨꯗꯤ
ꯉꯁꯤꯗꯣ ꯏꯆꯦꯒꯤ ꯕꯥꯔ꯭ꯠꯗꯦ ꯑꯣꯏꯕ ꯑꯗꯨꯒꯤꯅꯤꯅꯦ
ꯑꯣ
ꯀꯩ ꯀꯩꯅꯣ ꯃꯐꯝꯗ ꯆꯠꯇꯧ ꯃꯥꯜꯂꯦ ꯃꯥ ꯊꯕꯛ ꯂꯣꯏꯔꯀꯥꯟꯗ
ꯇꯝꯄꯥꯛꯇ ꯂꯩꯕ꯭ꯔꯣ
ꯑꯥ ꯇꯝꯄꯥꯛꯇ ꯂꯩꯌꯦ ꯅꯪꯗꯤ ꯆꯤꯡꯗ ꯈꯨꯟꯗ ꯂꯩꯕ꯭ꯔꯥ
ꯑꯩꯁꯨ ꯇꯝꯕꯥꯛꯇ ꯂꯩ
ꯆꯞ ꯃꯥꯟꯅꯩꯅꯦ ꯅꯣꯡ ꯅꯣꯛ ꯅꯣꯡꯃꯨꯛ ꯑ ꯅꯣꯡꯃ ꯀꯣꯏ ꯆꯠꯂꯨꯁꯤꯗꯅ
ꯑꯧ ꯑꯩꯈꯣꯏꯔꯣꯝꯗꯁꯨ ꯂꯥꯛꯑꯣ
ꯑꯁ ꯅꯣꯏꯗꯣ ꯈꯪꯗꯦ ꯑꯩꯈꯣꯏꯒ ꯌꯥꯝ ꯂꯥꯞꯄꯦꯕ ꯑꯗꯨꯒꯤꯅꯤꯗꯥ
ꯕꯖꯥꯔꯗꯒꯤ ꯌꯥꯝ ꯂꯥꯞꯇꯦ ꯑꯩꯈꯣꯏꯗꯤ
ꯑꯩꯁꯨꯅꯦ ꯕꯖꯥꯔꯗꯒꯤ ꯂꯥꯞꯄꯦ ꯑꯗꯨꯒꯤꯅꯦ ꯅꯪ ꯅꯍꯥꯟ ꯕꯖꯥꯔ ꯆꯠꯄ꯭ꯔꯥ
ꯑ ꯑꯗꯨꯝ ꯆꯠꯂꯦ ꯃꯔꯛ ꯃꯔꯛꯇ ꯎꯕ꯭ꯔꯣ
ꯍꯣꯏ ꯍꯣꯏ ꯀꯩꯅꯣ ꯐꯨꯔꯤꯠꯇꯣ
ꯌꯥꯝ ꯈꯪꯕ ꯃꯥꯜꯂꯤꯀꯣ
ꯈꯪꯉꯦ ꯈꯪꯉꯦ ꯀꯩꯗꯧꯕꯩ ꯈꯪꯉꯣꯏꯗꯣꯏꯅꯣ ꯕꯦꯛ ꯑꯃ ꯕꯦꯛ ꯑꯃ ꯌꯥꯜꯂꯦ ꯅꯪ ꯑꯁꯦꯡꯕꯩꯅꯦ
ꯑꯁꯦꯡꯕꯒꯤ ꯑꯩꯕꯨ ꯈꯪꯕ꯭ꯔꯥꯅꯦ
ꯈꯪꯉꯦ ꯑꯁ ꯅꯪ ꯀꯥꯎꯔꯗꯤ ꯂꯣꯏꯔꯦꯍꯦ ꯕꯦꯛ ꯑꯃ ꯌꯥꯜꯂꯦ ꯈꯪꯗꯦ ꯅꯃꯥꯟꯅꯕꯤ ꯑꯣꯏꯕ꯭ꯔꯥ ꯅ ꯅꯅꯥꯎꯅꯨꯄꯤ ꯑꯣꯏꯕ꯭ꯔꯥ ꯎꯝ ꯑꯃꯒꯗꯤ ꯆꯠꯄ ꯎꯕ
ꯑꯩꯁꯨ ꯅꯪꯕꯨ ꯈꯪꯉꯝꯗꯧ ꯃꯥꯜꯂꯦ ꯑꯗꯨꯗꯤ
ꯎꯝ ꯑꯩ ꯑꯩꯅ ꯑꯩꯅ ꯀꯧꯋꯦꯕ ꯀꯧꯔꯀꯥꯟꯗ ꯅꯪꯅ ꯈꯪꯗꯦ ꯕꯖꯥꯔꯗꯣ ꯃꯤ ꯌꯥꯝꯃꯦꯗꯅ ꯕꯖꯥꯔꯗꯣ ꯃꯤ ꯌꯥꯝꯕꯒꯤ ꯑꯩꯅ ꯍꯥꯏꯕ ꯅꯪ ꯇꯥꯗꯕꯒꯤ ꯑꯣꯏꯔꯝꯅꯦꯕ
ꯎꯝ ꯑꯣꯏꯔꯝꯒꯅꯤ ꯀꯗꯤ ꯊꯕꯛ ꯇꯧꯕ꯭ꯔꯣ ꯅꯪꯗꯤ
ꯅꯣꯛ ꯑꯁ ꯑꯍꯥꯏꯕ꯭ꯔꯦꯟ ꯑꯃꯨꯛ ꯅꯪ ꯕꯖꯥꯔꯗ ꯎꯔ ꯀꯥꯟꯗ ꯍꯥꯏꯗꯕꯅꯦ ꯑꯃꯨꯛ ꯀꯧꯔꯛꯀꯦ ꯑꯃꯨꯛꯀ ꯇꯥꯗ꯭ꯔꯗꯤ ꯃꯊꯪꯗ ꯅꯪ ꯕꯥꯖꯔ ꯁꯨꯊꯣꯛ ꯊꯣꯛꯇꯕ꯭ꯔꯥ ꯍꯟꯗꯛꯁꯦ ꯊꯣꯛꯑꯣꯏꯗ꯭ꯔꯕ
ꯊꯣꯛꯀꯗꯕ ꯂꯩꯇꯦꯗ ꯕꯨꯖꯥꯔꯁꯨ ꯂꯥꯞꯄꯅꯤꯅ
ꯃꯊꯪ ꯊꯦꯡꯅꯔ ꯀꯥꯟꯅ ꯀꯧꯒꯦ
ꯑꯥ ꯀꯟꯅ ꯀꯧ ꯀꯣ
ꯃꯤ ꯌꯥꯝꯕꯅꯤꯅ ꯇꯥꯟꯅꯔꯒ ꯀꯩꯅꯣ ꯅꯪ ꯈꯪꯍꯟꯒꯦ ꯅꯪꯒꯟꯗ ꯊꯥꯔꯒ ꯅꯪꯒꯟꯗ ꯊꯥꯔꯒ ꯈꯪꯍꯟꯒꯦ ꯑꯗꯨꯗ ꯑꯁ ꯅꯪ ꯑꯣꯏꯔꯦ ꯍꯥꯏꯔ ꯈꯟꯒꯅꯤ ꯅꯪ
ꯅꯪꯒꯤ ꯐꯣꯇꯣ ꯊꯔꯛꯎꯀꯣ ꯌꯦꯡꯒꯦ ꯈꯪꯕ꯭ꯔꯥ ꯌꯦꯡꯒꯦꯕ
ꯍꯣꯏ ꯊꯥꯔꯛꯀꯦꯅꯦ ꯑꯁ ꯂꯣꯏꯔꯦ ꯅꯪ ꯊꯨꯅ ꯀꯥꯎꯔꯦꯉꯣ
ꯀꯥꯎꯒꯟꯕꯅꯦ ꯑꯩꯗꯤ ꯑꯩꯒꯤ ꯕ꯭ꯔꯦꯟꯁꯦ ꯌꯥꯗ꯭ꯔꯦꯅꯦ
ꯑꯗꯣ ꯑꯩꯁꯨꯅꯦ ꯑ ꯐꯣꯟ ꯕꯖꯔ ꯆꯠꯂ ꯀꯥꯟꯅ ꯐꯣꯟ ꯀꯥꯎꯕꯗꯣ
ꯑꯥ
ꯑꯗꯨ ꯑꯃ ꯑꯅꯤ ꯁꯨꯔꯦꯅꯤ ꯊꯕꯛ ꯆꯠꯂꯝꯗꯥꯏꯗ ꯊꯕꯛꯀꯨꯝꯕ ꯆꯠꯂꯝꯗꯥꯏꯗ ꯍꯣꯏ ꯐꯪꯉꯦ ꯊꯕꯛꯀꯨꯝꯕ ꯆꯠꯂꯝꯗꯥꯏꯗ ꯐꯣꯟ ꯌꯨꯝꯗ ꯊꯅꯝꯃꯥꯒ ꯑꯁ ꯂꯝꯕꯤ ꯌꯥꯝ ꯆꯠꯂꯀꯥꯟꯗ ꯑꯃꯨꯛ ꯅꯤꯡꯁꯤꯡꯂꯛꯄꯗꯣ ꯑꯃꯨꯛꯀ ꯍꯜꯂꯛꯑꯒ ꯑꯃꯨꯛꯀ ꯂꯧꯕ
ꯊꯕꯛ ꯆꯠꯂꯀꯥꯟ ꯌꯨꯝꯗꯒꯨꯝꯕ ꯀꯩ ꯀꯩꯅꯣ ꯏꯃꯥꯟꯅꯕꯤꯒ ꯑꯩꯒ ꯄꯨꯟꯕ ꯃꯣꯏ ꯌꯨꯝꯗ ꯄꯨꯟꯕ ꯈꯣꯠꯄ ꯂꯩꯗꯅ ꯑꯗꯨ ꯄꯨꯜꯂꯀꯥꯟꯗ ꯃꯣꯏ ꯃꯣꯉꯏ ꯌꯨꯝꯗ ꯆꯥꯆꯔ ꯊꯅꯝꯕ ꯑꯗꯨꯒ ꯐꯣꯟ ꯈꯛꯇ ꯊꯠ ꯂꯧꯔꯒ ꯆꯠꯄ ꯑꯁ ꯌꯥꯗꯦ ꯀꯣꯛꯁꯦ
ꯑꯁ ꯑꯩꯉꯣꯟꯗꯥꯒꯤ ꯍꯦꯟꯂꯦꯅꯦ ꯅꯪꯅ ꯀꯥꯎꯒꯟꯕꯁꯦ ꯂꯥꯏꯌꯦꯡ ꯍꯧꯔꯣ ꯅꯪ
ꯑꯁ ꯂꯥꯏꯌꯦꯡꯉꯁꯨ ꯌꯥꯗꯦꯅꯦ ꯂꯥꯏꯌꯦꯡꯗꯗꯤ ꯑꯗꯨꯝ ꯍꯦꯟꯖꯤꯟꯗꯧ ꯃꯥꯜꯂꯦ
ꯉꯥꯎꯗꯅ ꯆꯠꯂꯝꯅꯤꯀꯣ ꯕꯖꯥꯔꯗ
ꯇꯥꯅꯤꯗꯦ ꯁꯇꯤꯟꯁꯨ ꯑꯗꯨꯝ ꯀꯧꯋꯦ
ꯑꯍꯟ ꯑꯣꯏꯔꯗꯤ ꯑꯁ ꯀꯔꯤꯁꯨ ꯅꯤꯡꯁꯤꯡꯒꯗꯕ ꯃꯥꯟꯗ꯭ꯔꯦ
ꯑꯍꯟ ꯑꯣꯏꯔꯀꯥꯟꯗ ꯑꯣꯅꯥ ꯇꯦꯟꯅꯔꯛꯀꯅꯤ ꯑꯉꯥꯡ ꯑꯣꯏꯔꯤꯉꯩꯗ ꯀꯥꯎꯔꯒ ꯑꯍꯟ ꯑꯣꯏꯔꯀꯥꯟꯗ ꯑ ꯄꯣꯠ ꯃꯆꯥ ꯃꯆꯥꯒꯩꯗꯣ ꯌꯥꯝ ꯅꯤꯡꯁꯤꯂꯛꯄꯗꯣ ꯑꯗꯨ ꯇꯧꯔꯅꯤ
ꯄꯨꯛꯇꯥ ꯏꯔꯒ ꯆꯠꯀꯗꯕꯅꯦ ꯑꯩꯈꯣꯏꯗꯤ
ꯎꯝ ꯑꯗꯨꯅ ꯐꯥꯔꯦꯗ ꯑꯁ ꯑꯗꯨꯅꯣꯠꯇꯣ ꯑꯩ ꯑꯃꯨꯛ ꯀꯥꯎꯔꯗꯤ ꯀꯃꯥꯏ ꯇꯧꯗꯣꯏꯕ ꯌꯥꯗꯦꯕ ꯀꯥꯎꯒꯕꯁꯤ
ꯏꯆꯦꯒꯤ ꯈꯨꯟꯖꯦꯜ ꯃꯥꯜꯂꯤ
ꯍꯥꯥ
ꯏꯆꯦꯒꯤ ꯈꯣꯟꯖꯦꯜ ꯃꯥꯜꯂꯦꯕ
ꯑꯗꯨꯒꯤꯅꯦ ꯑꯩ ꯅꯪ ꯃꯨꯟꯅꯥ ꯈꯪꯏꯗꯣ
ꯍꯥꯏꯁ ꯅꯊꯟꯇ ꯂꯩꯕ꯭ꯔꯣ ꯍꯧꯖꯤꯛꯇꯤ
ꯏꯊꯟꯗ ꯂꯩꯅꯦ ꯕꯣꯔꯤꯡꯁꯨꯋꯦꯅ ꯑꯣ ꯅꯣꯏ ꯅꯣꯏꯗ ꯍꯩꯅꯧ ꯄꯥꯟꯕ꯭ꯔꯥ
ꯑꯣ ꯄꯥꯜꯂꯦ
ꯑꯁ ꯅꯣꯡ ꯅꯣꯡꯃꯥ ꯆꯥ ꯂꯥꯛꯇꯥꯔꯦꯅꯦ ꯑꯗꯨꯗꯤ
ꯑꯁ ꯍꯌꯦꯡ ꯂꯥꯛꯑꯣ ꯅꯣꯡꯃ ꯍꯥꯏꯔꯤꯀꯥꯟꯗꯀꯣ ꯂꯣꯏꯕꯅ ꯍꯥꯜꯂꯅꯤ
ꯍꯌꯦꯡꯁꯤ ꯅꯣꯡꯃꯥꯏꯖꯤꯡ ꯑꯣꯏꯕ ꯑꯣ ꯅꯪ ꯅꯪ ꯑꯥ ꯆꯔꯁ ꯆꯠꯀꯗ꯭ꯔꯥ
ꯆꯠꯂꯣꯏꯗ ꯎꯝ ꯌꯥꯝ ꯂꯥꯞꯄꯦ ꯑꯩꯈꯣꯏꯗꯤ
ꯑꯩꯈꯣꯏꯁꯨ ꯕꯖꯥꯔ ꯆꯠꯂꯤꯅꯤ
ꯑꯅꯛꯄꯗꯁꯨ ꯂꯩꯇꯦ ꯐꯤꯔꯣꯟꯜꯁꯨ ꯄꯨꯔꯛꯇꯦꯅꯦ ꯐꯅꯦꯛ ꯑꯗꯨꯒꯨꯝꯕꯗꯣ
ꯑꯣ ꯑꯗꯨꯁꯨ ꯑꯩꯁꯨ ꯅꯍꯥꯟꯒꯩꯗ ꯏꯃꯥꯟꯅꯕꯤ ꯑꯃꯅ ꯆꯔꯁ ꯆꯠꯁꯦ ꯆꯔꯁ ꯆꯠꯁꯦ ꯍꯥꯏꯕ ꯑꯩꯅ ꯐꯅꯦꯛꯒꯨꯝꯕ ꯄꯨꯔꯛꯇꯕ ꯑꯗꯨ ꯆꯠꯄ ꯌꯥꯗꯕꯗꯨ ꯑꯗꯨꯒ ꯑꯥ ꯊꯥ ꯀꯌꯥ ꯍꯥꯏꯗꯣꯏꯅꯣ ꯊꯥ ꯑꯍꯨꯝ ꯃꯔꯤ ꯀꯨꯏꯅ ꯂꯩꯁꯤꯜꯂꯒ ꯑꯃꯨꯛ ꯌꯨꯝꯗ ꯄꯨꯔꯛꯄꯗꯣ ꯏꯔꯥꯡ ꯂꯩꯕꯅꯤꯅ ꯄꯨꯔꯛꯄ ꯌꯥꯗꯕꯗꯣ ꯑꯗꯨ ꯇꯧꯋꯦ ꯍꯧꯖꯤꯛꯇꯤ ꯑꯃ ꯑꯅꯤꯒꯨꯝꯕ ꯄꯨꯔꯛꯄꯅꯤꯅ
ꯌꯨꯝ ꯆꯠꯅꯤꯡꯕ ꯐꯥꯎꯗ꯭ꯔꯣ ꯅꯪꯗꯤ
ꯍꯒ ꯂꯩ ꯌꯨꯝ
ꯎ ꯌꯥꯝ ꯌꯥꯝ ꯅꯤꯡꯁꯤ
ꯌꯦꯝ ꯁꯥ ꯑꯗꯨ ꯍꯣꯏ
ꯀꯁꯨ ꯌꯥ ꯑꯗꯨꯒꯕ
ꯁꯤ ꯇꯝꯄꯥꯛꯇ ꯂꯩꯔꯒ ꯌꯨꯝꯗ ꯂꯩꯔꯗꯤ ꯏꯃꯥ ꯏꯃꯥ ꯄꯕꯕꯨꯡꯈꯣꯏꯒꯤ ꯃꯇꯦꯡ ꯍꯥꯏꯔꯁ ꯌꯨꯝ ꯌꯨꯝꯒꯤ ꯊꯕꯛ ꯀꯩꯀꯩꯗꯨ ꯈꯛꯇꯅꯦꯕ ꯃꯇꯦꯡ ꯏ ꯄꯥꯡꯉꯤꯁꯦ ꯑꯗꯨ ꯅꯠꯇ꯭ꯔꯗꯤ ꯄꯥꯡ ꯐꯪꯗꯦꯕ ꯑꯗꯣ ꯇꯝꯄꯥꯛ ꯇꯂꯔꯒ ꯈꯖꯤꯛ ꯈꯖꯤꯛꯇ ꯑꯣꯏꯔꯁꯨ ꯀꯔꯤꯅꯣ ꯑꯩꯈꯣꯏꯅ ꯉꯝꯕ ꯆꯥꯡꯗꯣ
ꯎꯝ
ꯑꯗꯨꯅ ꯐꯕ꯭ꯔꯥ ꯈꯟꯗ꯭ꯔꯗ
ꯎꯝ ꯀꯂꯦꯖ ꯊꯕ ꯂꯣꯏꯔꯔꯕ
ꯑꯩ ꯂꯣꯏꯗ꯭ꯔꯤꯌꯦ ꯅꯪꯗꯤ ꯂꯣꯏꯔꯕꯣ ꯑꯗꯨꯗꯤ ꯏꯆꯦ
ꯑꯦꯁ
ꯎ
ꯑꯩ ꯋꯥꯠꯂꯦꯗ ꯂꯣꯏ ꯑꯣ ꯑꯩ ꯅꯦꯛꯁ ꯏꯔꯗ ꯑꯣꯏꯅ ꯂꯣꯏꯔꯅꯤ
ꯑꯣ ꯁꯥꯕꯅ ꯎꯝ
ꯑꯁ ꯅ ꯉꯥꯏꯇꯩ ꯂꯣꯏꯔꯀꯥꯟꯗ ꯑꯃꯨꯛ ꯑ ꯐꯛ ꯍꯥꯏꯒꯗ꯭ꯔꯥ ꯑꯗꯨꯅ ꯊꯥꯔꯒ ꯑ ꯏꯪ ꯐꯦꯟ ꯊꯥꯔꯒ ꯏꯪꯅ ꯂꯥꯛꯏꯕꯗꯣ ꯍꯦꯩꯅꯧ ꯆꯥꯔꯒ ꯒꯨꯝꯕ ꯐꯣꯟ ꯌꯦꯡꯕ ꯕꯤꯤꯗꯤꯑꯣ ꯌꯦꯡꯕ ꯑꯗꯨ ꯂꯩꯔꯗꯤ ꯅꯨꯡꯉꯥꯏꯗꯧ ꯃꯥꯜꯂꯦ
ꯍ ꯅꯪꯁꯨꯣꯕ ꯌꯦꯡꯕ꯭ꯔꯥ
ꯑꯁ ꯑꯩ ꯌꯦꯡꯗꯦ ꯅꯍꯥꯟꯒꯩꯗꯤ ꯑꯩꯕꯨꯕ ꯌꯦꯡꯉꯤꯁꯦ ꯑꯃ ꯑꯅꯤ ꯑꯅꯤ ꯑꯍꯨꯝꯗꯤ ꯁꯨꯔꯦꯕ ꯑꯇꯩꯗꯤ ꯌꯦꯡꯗꯦꯗ ꯅꯤꯡꯗꯤ ꯌꯦꯒ
ꯑ ꯌꯦꯉꯕ
ꯑꯩꯁꯨ ꯀꯌꯥ ꯊꯣꯏꯗꯣꯛꯀꯦꯗ ꯑꯗꯨꯕꯨ ꯑꯩꯅ ꯄꯥꯝꯕ ꯑꯩꯅ ꯑꯄꯥꯝꯕ ꯑꯃꯗꯤ ꯂꯩꯌꯦ ꯃꯣꯏ ꯑ ꯈꯪꯗꯦ ꯃꯣꯏꯁꯦꯗ ꯁꯤꯗꯧ ꯃꯥꯜꯂꯦ ꯃꯣꯏ ꯑꯩꯅ ꯁꯞꯄꯣꯔꯠ ꯇꯧꯕꯗꯣ
ꯑꯥꯎ
ꯃꯤꯗꯤ ꯑꯉꯝꯕ ꯑꯐꯥꯎ ꯑꯐꯥꯎꯕꯒꯨꯝꯕ ꯁꯄꯣꯔꯠ ꯇꯧꯋꯦ ꯑꯗꯨꯕꯨ ꯑꯩꯗꯤ ꯑꯩꯅ ꯁꯞꯄꯣꯔꯠ ꯇꯧꯕꯗꯤ ꯁꯤꯒꯗꯕ ꯀꯨꯏꯗꯧ ꯃꯥꯟꯗ꯭ꯔꯦ
ꯑꯗꯨꯗ ꯁꯤꯔꯁꯁꯨ ꯑꯩꯗꯤ ꯁꯞꯄꯣꯔꯠ ꯇꯧꯈꯤꯦꯅꯦ
ꯎꯝ
ꯁꯤꯔꯁꯨ ꯍꯤꯡꯉꯁꯨ ꯑꯩꯅ ꯁꯞꯄꯣꯔꯠ ꯇꯧꯕꯗꯤ ꯑꯗꯨꯝ ꯁꯞꯄꯣꯔꯠ ꯇꯧꯒꯅꯤ ꯑꯩꯗꯤ
ꯇꯧꯑꯣ ꯇꯧꯑꯣ
ꯅꯍꯥꯟ ꯏꯆꯦ ꯏꯆꯦꯒ ꯏꯆꯦ ꯃꯃꯥꯟꯅꯕꯤ ꯍꯣꯏꯒ ꯑꯩꯒꯤ ꯀꯥꯗ ꯃꯣꯏ ꯅꯝꯕꯣ ꯌꯦꯡꯕ ꯄꯨꯡ ꯇꯔꯥꯃꯥꯊꯣꯏ ꯍꯦꯜꯂꯅꯦ ꯄꯨꯡ ꯇꯔꯥꯃꯥꯊꯣꯏ ꯄꯨꯡ ꯑꯅꯤ ꯑꯗꯨ ꯋꯥꯅꯦ ꯃꯣꯏ ꯂꯥꯡꯈꯠꯂꯛꯄꯗꯣ ꯑꯩꯗꯤ ꯉꯟꯅ ꯇꯨꯝꯅꯤꯡꯉꯤ ꯑꯩꯗꯤ ꯉꯟꯅ ꯇꯨꯝꯒꯦꯅ ꯇꯨꯝꯕ ꯕꯣ ꯌꯦꯡꯅꯤꯡꯗꯕꯒꯤ ꯑꯩꯅ ꯁꯞꯄꯣꯔꯠ ꯇꯧꯕꯁꯨ ꯁꯥꯟꯅꯗꯕ ꯑꯗꯨꯒꯤꯅꯤꯗ ꯃꯣꯏꯅ ꯌꯦꯡꯉꯒ ꯁꯤꯡꯖꯨ ꯀꯩ ꯀꯩ ꯁꯤꯡꯖꯨꯅꯦ ꯀꯩꯅꯣ ꯇꯟ ꯁꯦꯝꯃꯒ ꯆꯥꯕꯗꯣ ꯑꯗꯨꯒ ꯁꯦꯝꯃꯒ ꯃꯣꯏꯅ ꯑ ꯀꯣꯏ ꯂꯥꯎ ꯂꯥꯎꯔꯒ ꯂꯥꯡꯕꯅꯤꯅ ꯑꯩꯁꯨ ꯐꯖꯅ ꯇꯨꯝꯕ ꯌꯥꯗ꯭ꯔꯦ ꯄꯨꯡ ꯀꯩ ꯍꯥꯏꯅꯤ ꯄꯨꯡ ꯕꯔꯣ ꯐꯥꯎꯕꯗꯤ ꯑꯗꯨꯝ ꯇꯨꯝꯃꯦꯕ
ꯑꯗꯨ ꯃꯇꯨꯡ ꯄꯨꯡ ꯕꯣꯔꯣ ꯍꯦꯜꯂꯀꯥꯟꯗ ꯄꯨꯡ ꯕꯣꯔꯣ ꯃꯈꯥꯗ ꯀꯩꯅꯣ ꯑꯃ ꯁꯥꯟꯅꯗꯩꯅꯦ ꯑꯗꯨꯗ ꯑꯁ ꯃꯣꯏꯅ ꯂꯥꯡꯈꯠꯂꯛꯄꯗꯤ ꯂꯣꯏꯔꯦ꯫
ꯎꯝ
ꯒꯨꯒꯨꯝꯕ ꯆꯠꯂꯀꯥꯟꯗ ꯅꯠꯇ꯭ꯔꯒ ꯀꯩ ꯍꯥꯏꯅꯤ ꯀꯦꯔꯤ ꯐꯖꯅ ꯇꯧꯗꯕ ꯈꯣꯠꯄ ꯂꯩꯗꯅ
ꯇ꯭ꯕꯔꯥ
ꯑꯗꯨꯔꯒꯥꯟꯗ ꯑꯁ ꯑꯗꯨꯃꯥꯏꯅ ꯇꯧꯒꯗꯕ ꯅꯠꯇꯦ ꯑꯁ ꯃꯥꯅ ꯑꯗꯨꯗ ꯄꯤꯒꯗꯕꯅꯤ ꯀꯩ ꯂꯣꯏꯔꯕꯅꯦ ꯃꯣꯏ ꯈꯣꯟꯖꯦꯜꯗꯨ ꯌꯥꯝ ꯍꯧꯋꯦꯕ
ꯑꯗꯨꯁꯨ ꯑꯗꯨꯁꯨ ꯑꯥꯏꯄꯣꯠꯇ ꯀꯅꯦꯛ ꯇꯧꯔꯒ ꯊꯥꯔꯤꯕ
ꯎꯝ
ꯑꯗꯨꯒꯤ ꯇꯨꯝꯕ ꯌꯥꯗ꯭ꯔꯦꯕ ꯑꯩꯗꯣ
ꯁꯥꯎꯅꯤꯡ ꯅꯝꯒꯅꯤ꯫ ꯇꯨꯝꯕ ꯊꯨꯒꯥꯏꯕꯒꯤ꯫
ꯑꯗꯣ ꯃꯣꯏꯅ ꯁꯤꯡꯖꯨ ꯆꯥꯁꯦ ꯇꯟ ꯆꯥꯁꯦ ꯍꯧꯒꯠꯂꯛꯑꯣ ꯍꯥꯏꯔ ꯀꯥꯟꯗ ꯆꯥꯅꯤꯡꯉꯒ ꯂꯩꯕꯅꯦꯕ ꯃꯣꯏꯅ ꯑꯩ ꯈꯪꯗꯦ ꯇꯨꯝ ꯍꯧꯒꯠꯂꯀꯥꯟꯗ ꯀꯔꯤꯝ ꯇꯧꯅꯤꯡꯗꯕꯗꯣ
ꯑꯗꯨ ꯇꯧꯔꯒ ꯑꯗꯨꯝ ꯈꯔ ꯃꯤꯅꯤꯠ ꯑꯍꯨꯝ ꯃꯔꯤ ꯂꯩꯔꯒ ꯃꯣꯏꯅ ꯆꯥꯕ ꯌꯦꯡꯉꯒ ꯑꯗꯨꯝ ꯆꯥꯅꯤꯡꯔꯒ ꯑꯃꯨꯛ ꯃꯣꯏꯅ ꯆꯥꯃꯤ꯫